ꯃꯥꯕ꯭ꯔꯣ
ꯇꯥꯏꯅꯦ
ꯑ ꯑꯩꯗꯣ ꯅꯝꯕꯔꯗꯨ ꯀꯟ ꯐꯁ ꯇꯠꯟ ꯁꯠꯄꯥ ꯅꯪ ꯅꯪꯒꯤ ꯅꯝꯕꯔꯗꯣ
ꯎꯝ
ꯑꯦ ꯑꯩꯁꯨ ꯑꯩ ꯅꯝꯕꯔꯗꯣ ꯍꯧꯖꯤꯛ ꯀꯟꯐ꯭ꯌꯨꯁ ꯆꯠꯄ ꯑꯗꯨꯒꯤꯅꯤ
ꯑꯁ ꯑꯩ ꯀꯩꯅꯣ ꯋꯥꯆꯦꯞꯇ ꯑꯃ ꯇꯦꯛꯁ ꯑꯃ ꯊꯥꯔꯛꯀꯦ ꯀꯣ
ꯍꯥꯥ
ꯑ ꯃꯠꯆꯦꯕꯨ ꯇꯦꯛꯁ ꯊꯥꯔꯛꯀꯦꯕ
ꯔ ꯊꯔꯛꯀꯦ
ꯎꯝ
ꯍꯧꯖꯤ꯭ꯔꯥ
ꯎꯝ
ꯀꯔꯦ ꯀꯔꯤ ꯀꯔꯤ ꯂꯩꯥꯏꯕ꯭ꯔꯥ ꯀ ꯄꯥꯕ꯭ꯔꯣ
ꯇꯥꯏꯅꯦ ꯇꯥꯏꯅꯦ
ꯀꯔꯤ ꯀꯔꯤ ꯂꯩꯕ꯭ꯔꯥ
ꯑꯩ ꯊꯥꯔꯛꯄꯅꯦ ꯌꯦꯡꯉꯣ ꯃꯦꯁꯦꯖ ꯑꯝꯇ ꯌꯦꯡꯉꯣ ꯎ ꯑꯣ
ꯑꯣꯀꯦ ꯑꯩ ꯑꯩꯗꯣ ꯑ ꯌꯥꯗꯦ ꯀꯩꯅꯣ ꯑꯩ ꯖꯦꯟꯁ ꯖꯦꯟꯁ ꯇꯧꯕꯅꯦ ꯑꯗꯣ ꯑꯗꯨꯝ ꯑꯩ ꯑꯩ ꯂꯩꯕ ꯃꯐꯝꯗ ꯏꯃꯥꯟꯅꯕꯤ ꯈꯣꯏꯁꯨ ꯑꯗꯨꯝ ꯂꯥꯛꯄꯒꯤꯕ ꯌꯥꯗꯕ
ꯑꯣ ꯅꯨꯡꯗꯥꯡꯗ ꯊꯕꯛꯁꯨ ꯎꯏꯔꯣ ꯅꯣꯏ ꯑꯩꯁꯦ
ꯅꯠꯇꯦ ꯊꯕꯛ ꯁꯨꯗꯦ ꯑꯩꯈꯣꯏ ꯆꯥꯛ ꯆꯥꯕ ꯂꯣꯏꯕꯒꯤ ꯍꯧꯖꯤꯛꯇꯣ ꯇꯦꯔꯦꯁ ꯁꯤꯗ ꯑꯗꯨꯝ ꯆꯥꯊꯅ ꯂꯩꯕ ꯑꯗꯨꯒꯤꯅꯤ
ꯅꯪꯒꯤ ꯔꯨꯝꯗ ꯆꯠꯂꯨꯅꯦ
ꯑꯩꯒꯤ ꯔꯨꯝꯗ ꯆꯠꯂꯗꯤ ꯐꯦꯟꯒꯤ ꯃꯈꯣꯟꯅ ꯇꯥ ꯌꯥꯔꯔꯣꯏꯕ
ꯑꯁ ꯅꯁꯛ ꯌꯦꯡꯅꯤꯡꯉꯦ ꯑꯗꯨꯗꯤ
ꯀꯩꯅꯣ ꯀꯌꯦ
ꯅꯁꯛ ꯌꯦꯡꯅꯤꯡꯏꯤ
ꯍ ꯀꯣꯛ ꯉꯥꯎꯕꯗꯣ ꯍꯥꯎꯕ꯭ꯔꯣ ꯍꯧꯥꯎꯔꯕ꯭ꯔꯣ
ꯅꯪꯒꯤ ꯏꯟꯁꯇꯥꯒ꯭ꯔꯥꯝ ꯑꯩꯗꯤ ꯋꯥꯆꯦꯞꯇ ꯊꯥꯔꯛꯑꯣꯑꯣ
ꯑꯩ ꯏꯟꯁꯇꯥꯒ꯭ꯔꯥꯝ ꯄꯥꯏꯗꯦ ꯏꯟꯁꯇꯥꯒ꯭ꯔꯥꯝ ꯍꯥꯏꯗꯤ ꯀꯔꯤꯅꯣ
ꯁꯤꯟ ꯌꯥꯝ ꯌꯥꯝ ꯊꯀꯣ
ꯁꯤꯗꯤ ꯀꯔꯤꯅꯣ ꯏꯟꯁꯇꯥꯒ꯭ꯔꯥꯝ ꯍꯥꯏꯕꯗꯤ ꯑꯩꯗꯤ ꯈꯪꯗꯦ
ꯑꯦꯁ ꯊꯥꯔꯣ ꯀꯔꯤꯅꯣ
ꯋꯥꯆꯦꯞꯁꯨ ꯍꯧꯖꯤꯛ ꯍꯧꯖꯤꯛ ꯉꯁꯤ ꯈꯛꯇ
ꯍꯝ
ꯍꯥꯡꯂꯒ ꯕꯥꯥꯏꯔꯤꯅꯦ
ꯆꯤꯟꯤꯟ ꯊꯤꯒꯅ ꯀꯔꯤꯅ
ꯀꯩꯅꯣ ꯆꯦꯟꯈꯤꯕ ꯍꯥꯏꯕꯗꯤ ꯑꯩ ꯆꯦꯟꯈꯤꯕ ꯍꯥꯏꯕ ꯒ꯭ꯌꯥꯟꯇ
ꯂꯥꯏꯟ
ꯅꯣꯏ ꯅꯣꯏ ꯅꯣꯏꯒꯤ ꯃꯐꯝꯗ ꯗꯣꯛ ꯒꯔꯤꯀꯣꯅꯤꯌꯝ ꯄꯥꯔ
ꯑꯍꯣꯏꯅꯦ ꯃꯄꯥꯟꯗ ꯍꯨꯏ ꯈꯣꯡꯕꯒꯤꯅꯦ
ꯑ ꯍꯣꯏ ꯑꯝ ꯅꯪꯁꯦ ꯍꯥꯏꯌꯦ ꯑꯩ ꯈꯪꯉꯦ
ꯍꯥꯏꯅꯦ ꯀꯥꯏꯗꯦ ꯍꯩꯇ꯭ꯔꯁꯨ ꯍꯩꯔꯁꯨ ꯀꯥꯏꯗꯦ
ꯅꯪꯅ ꯆꯤꯡꯗꯔꯥ ꯅꯠꯇ꯭ꯔꯒ ꯀꯩꯅꯣ
ꯇꯝꯄꯥꯛꯇ
ꯂꯝꯄꯥꯛꯇꯔ ꯂꯝꯄꯥꯛꯇ
ꯇꯝꯄꯥꯛ
ꯇꯝꯄꯥꯛ
ꯍꯣꯏ ꯂꯝꯄꯥꯛꯀ ꯇꯝꯄꯥꯛ ꯇꯣꯡꯉꯥꯜꯂꯦ
ꯂꯝꯄꯥꯛꯗꯤ ꯀꯔꯤꯅꯣ ꯑꯗꯨꯗꯤ
ꯂꯝꯄꯥꯛꯇ ꯄ꯭ꯂꯦꯒ꯭ꯔꯥꯎꯟꯗꯣ
ꯑꯣ
ꯁꯅꯐꯝꯗ ꯎꯝ
ꯑꯣꯀꯦ ꯑꯣꯀꯦ ꯀꯣꯂꯦꯖ ꯆꯠꯂꯒ ꯂꯥꯛꯕ꯭ꯔꯥ
ꯂꯣꯏꯔꯦ ꯀꯣꯂꯦꯖ
ꯑꯦ ꯑꯗꯨꯗꯤ ꯅꯪꯁꯦ ꯀꯣꯂꯦꯖ ꯂꯣꯏꯔꯦ ꯍꯥꯏꯔꯗꯤ ꯑꯗꯨꯗꯤ ꯅꯪ ꯑꯩ ꯑꯩꯉꯣꯟꯗꯕꯨ
ꯎꯝ
ꯀꯩꯅꯣ ꯆꯍꯤ ꯑꯍꯨꯝ ꯃꯔꯤ ꯃꯉꯥ
ꯎ
ꯌꯥꯝ ꯇꯥꯎꯒꯅꯤꯀꯣ
ꯅꯪ ꯑꯩꯅ ꯑꯍꯟ ꯑꯣꯏꯕꯅꯦ
ꯅꯠꯇꯦ ꯑꯦ ꯑꯩꯗꯤ ꯌꯥꯝ ꯑꯍꯟꯅꯦ
ꯍ ꯑꯍꯥꯟ ꯍꯥꯏꯕꯗꯤ ꯑꯣꯜ ꯗꯦꯠ
ꯈꯪꯉꯦ ꯑꯩ ꯑꯦ ꯑꯩꯁꯨ ꯌꯥꯝ ꯑꯣꯜ ꯇꯧꯒꯅꯦꯕ ꯑꯣ ꯑꯩꯁꯨ ꯌꯥꯝ ꯍꯅꯨꯕꯤꯅꯦꯕ
ꯆꯍꯤ ꯆꯍꯤ ꯀꯌꯥꯁꯨꯔꯦ
ꯅꯪ ꯍꯥꯏꯔꯣ
ꯅꯪ ꯍꯥꯏꯔꯣ
ꯑꯩꯗꯤ ꯑꯩ ꯍꯥꯏꯒꯦꯀꯣ
ꯎꯝ
ꯅꯪ ꯍꯧꯖꯤꯛ ꯁꯨ ꯂꯦꯕꯦꯟ ꯂꯕꯦꯜ ꯉꯥꯎꯕ ꯂꯩꯕꯦꯜ ꯑꯃꯒ ꯀꯥꯒꯅꯤ ꯅꯪ ꯈꯔ ꯀꯣꯛ ꯆꯣꯏꯕꯗꯣ
ꯍꯥ
ꯑꯩ ꯑ ꯁꯦꯡꯅ ꯍꯥꯏꯔꯗꯤ ꯑꯩꯒꯤ ꯆꯍꯤꯁꯦ ꯇ꯭ꯋꯦꯟꯇꯤ ꯁꯦꯚꯦꯟꯅꯤ
ꯍꯁ ꯇ꯭ꯋꯦꯟꯇꯤ ꯁꯚꯦꯟ ꯀꯗꯥꯏꯗꯒꯤ
ꯀꯩꯅꯣ ꯑꯗꯨꯝ ꯆ ꯁꯕ ꯌꯥꯅꯦ
ꯍꯥ
ꯃꯥꯟ ꯃꯥꯟꯗꯕ꯭ꯔꯣ
ꯃꯥꯟꯗꯦ ꯃꯥ ꯇ꯭ꯋꯦꯟꯇꯤ ꯁꯦꯚꯦꯟꯗꯤ ꯅꯪꯒꯤ ꯀꯩꯅꯣ ꯏꯟꯁꯇꯥꯒ꯭ꯔꯥꯝ ꯌꯨꯖꯔ ꯍꯥꯏꯔꯣ ꯑꯩ ꯌꯦꯡꯒꯦ
ꯑ ꯑꯩ ꯏꯟꯁꯇꯒ꯭ꯔꯝ ꯀꯔꯤꯅꯣꯅꯦ ꯑꯩꯗꯤ ꯍꯟꯅꯟꯅꯨꯕꯤ ꯑꯣꯏꯕꯒꯤ ꯏꯟꯁꯇꯥꯒ꯭ꯔꯥꯝ ꯍꯥꯏꯕꯁꯨ ꯈꯪꯗꯦ
ꯆꯍꯤ ꯆꯥꯅꯤ ꯅꯪ
ꯅ ꯑꯗꯨꯗꯤ ꯅꯪ ꯅꯪ ꯀꯌꯥꯅꯣ ꯅꯪꯗꯨꯨ ꯆꯍꯤꯅꯤ ꯍꯥꯏꯌꯣ
ꯇꯔꯥ ꯇꯔꯦꯠ
ꯇꯔꯥꯇꯔꯦꯠ ꯍꯥꯏꯗꯤ
ꯇꯔꯥꯇꯔꯦꯠ
ꯔꯇꯔꯦ ꯑꯦꯇꯦꯟꯒ
ꯅꯥꯏꯟꯇꯤꯟ
ꯅꯥꯏꯟꯇꯤꯟ ꯀꯩꯅꯣ ꯅꯪꯁꯦ ꯌꯥꯝ ꯑꯉꯥꯡ ꯑꯉꯥꯡ ꯑꯉꯥꯡ ꯑꯣꯏꯕ ꯑꯩ ꯀꯩꯅꯣ ꯅꯪ ꯁ꯭ꯀꯨꯜ ꯌꯥꯝ ꯀꯥꯕ ꯀꯥꯕꯗꯣ ꯌꯥꯝ ꯑꯉꯥꯡ ꯑꯣꯏꯕꯒꯤ ꯃꯥꯂꯦꯀꯣ
ꯄꯣꯛꯇ꯭ꯔꯤꯉꯩꯗ ꯑꯩꯗꯤ ꯀꯥꯕꯅꯦ
ꯑꯌꯥ ꯀꯣ ꯈꯔ ꯆꯣꯏꯕꯒꯤꯀꯣ
ꯍꯥꯥ
ꯈꯔ ꯆꯣꯏꯕꯒꯤ ꯌꯥꯝ ꯍꯩꯕ ꯃꯥꯜꯂꯦ
ꯅꯪꯅ ꯑꯁꯤ ꯂꯣꯟ ꯉꯥꯡꯕꯁꯦ ꯇꯥꯕ ꯌꯥꯝ ꯅꯨꯡꯉꯥꯏꯅꯦꯦ ꯇꯥꯕ ꯌꯥꯝ ꯅꯨꯡꯉꯥꯏꯅꯦ
ꯅꯪꯁꯦ ꯑꯩꯕꯨꯣ ꯁꯦꯠꯇꯕꯒꯤꯅꯦ
ꯑꯁ
ꯀꯅꯥꯅ ꯎꯁꯤꯠꯇꯕ ꯋꯥ ꯉꯥꯡꯕ꯭ꯔꯥ ꯅꯪꯕ꯭ꯔꯣ
ꯅꯝꯅꯦ ꯍꯧꯖꯤꯛ ꯍꯥꯏꯕꯗꯣ ꯑꯩ ꯑꯩ ꯍꯥꯏꯕ ꯍꯩꯇꯕꯒꯤ ꯅꯪꯗꯣ
ꯅꯪꯅ ꯉꯥꯡꯕꯁꯦ ꯑꯩ ꯊꯃꯣꯏ ꯌꯥꯝ ꯄꯦꯜꯂꯦꯕ꯫
ꯑ ꯌꯥꯝ ꯃꯥꯂꯦꯀꯣ꯫ ꯑꯣ ꯍꯧꯖꯤꯛ ꯀꯞ ꯀꯞ ꯍꯣ ꯑꯗꯨꯤ
ꯅꯪꯒꯤ ꯁꯛ ꯌꯦꯡꯅꯤꯡꯕꯅ ꯂꯣꯏꯔꯦ꯫
ꯑꯣ ꯁꯤ ꯁꯤꯗ꯭ꯔꯤꯉꯩꯗ ꯁꯤꯗ꯭ꯔꯤꯉꯩꯗ ꯎꯕꯅꯦ꯫
ꯍꯁ
ꯅꯪ ꯑ ꯑ ꯑꯩꯠꯇꯦꯟꯅꯤꯀꯣ ꯅꯪꯒꯤ ꯆꯍꯤꯗꯣ ꯅꯥꯏꯟ ꯇꯤꯟ ꯇ꯭ꯋꯦꯟꯇꯤ ꯅ ꯅꯪ ꯁꯚꯦꯟ ꯇꯤꯟꯔꯣ ꯑꯣ ꯑꯗꯨꯗꯤ ꯕꯦꯛꯋꯥꯔꯠ ꯇꯧꯋꯣ ꯑꯗꯣ ꯐꯤꯐꯇꯤꯟꯗ ꯎꯒꯅꯤ꯫
ꯂꯣꯏꯔꯦ ꯅꯪꯁꯨ ꯀꯔꯤꯅꯣ ꯅꯪꯒꯤ ꯋꯥꯗꯣꯣ꯫
ꯀꯣꯛꯆꯣꯏꯕꯁꯤꯡꯗꯤ ꯍꯦꯟ ꯀꯔꯤ ꯏꯟꯁꯥꯡ ꯆꯥꯕ꯭ꯔꯣ꯫
ꯅꯪꯕꯨ ꯆꯥꯏ ꯍꯥꯏꯔꯒ꯫
ꯀꯩꯅꯣ ꯑꯩꯌꯥ ꯑꯁꯦꯡꯕ ꯋꯥ ꯍꯥꯏꯌꯣ ꯅꯪꯁꯦ
ꯍꯥ
ꯍꯥꯏꯌꯣ ꯍꯥꯏꯌꯣ ꯍꯥꯏꯌꯣ ꯍꯥꯏꯌꯣ꯫
ꯌꯦꯟ ꯆꯥꯏ ꯌꯦꯟꯒ ꯀꯩꯅꯣ ꯆꯧꯄꯨꯃꯉꯥꯗꯣ ꯈꯪꯉꯤꯀꯣ꯫
ꯍꯣꯏ ꯈꯪꯉꯦ꯫
ꯑꯗꯣ
ꯏꯂꯤꯐꯦꯟ ꯑꯦꯛꯅꯦ ꯑꯗꯣ꯫
ꯑꯁ ꯁꯥꯃꯨ ꯃꯔꯨꯝ ꯍꯥꯏꯌꯣ꯫ ꯑ
ꯑꯡ ꯍꯥꯏꯌꯦ ꯍꯥꯏꯌꯦ꯫ ꯅꯪꯗꯣ ꯅꯪꯁꯦ ꯑ
ꯎ ꯀꯩꯅꯣ ꯑꯁ ꯑꯩ ꯍꯥꯏꯕ ꯃꯤꯛꯇꯦ ꯃꯦꯡꯍꯨꯒ ꯂꯥ ꯃ ꯉꯥꯏꯍꯦ ꯁꯥꯕ ꯇꯧ ꯑꯗꯨꯗꯣꯅꯦ
ꯑꯦꯁ ꯂꯣꯏꯔꯦꯍꯦ ꯅꯪꯁꯨ꯫ ꯀꯔꯤꯒꯤꯅꯣ ꯑꯗꯨ ꯍꯗꯤ ꯅꯠꯇꯦ ꯑꯩ ꯑꯩ ꯅꯪꯉꯣꯟꯗ ꯑꯩꯍꯣꯏ ꯇꯥꯛꯄꯤꯕꯅꯦ ꯅꯪꯅ ꯂꯥꯟꯅ ꯈꯜꯂꯨꯔꯦ꯫
ꯑꯗ ꯀꯩꯅꯣ ꯍꯥꯏꯌꯣ ꯑꯗꯨꯗꯤ ꯑꯃꯔꯛ
ꯀꯔꯤ ꯍꯥꯏꯕ꯭ꯔꯥ
ꯑꯗꯨ ꯃꯤꯡꯗꯣ
ꯑꯗꯨ ꯃꯤꯡꯗꯣ
ꯍꯣꯏ ꯅꯪꯒꯤ ꯏꯟꯁꯥꯡꯒꯤ ꯃꯤꯡꯗꯣ꯫
ꯑꯩꯁꯨ ꯈꯪꯗꯦ ꯑꯗꯨꯕꯨꯗꯤ꯫
ꯑꯌꯥ ꯀꯩꯅꯣ ꯅꯪ ꯅꯪ ꯍꯥꯏꯕꯗꯣ꯫
ꯅꯪꯅ ꯑꯦꯂꯦꯐꯦꯟ ꯏꯛ ꯍꯥꯏꯕꯒꯤꯅꯦ꯫ ꯑꯗꯨ ꯉꯥꯡꯅꯤꯡꯉꯗꯤ ꯑꯦꯂꯤꯐꯦꯟꯗꯨꯗꯤ ꯁꯥꯃꯨ ꯀꯧꯋꯦꯗꯅ ꯑꯗꯨꯒ ꯑꯦꯛꯇꯨꯗꯤ ꯃꯔꯨꯝ꯫
ꯑꯣ ꯁꯥꯃꯨ ꯃꯔꯝ ꯑꯣ
ꯑꯩ ꯑꯁꯦꯡꯕꯗꯤ ꯈꯪꯗꯦ ꯃꯥꯏꯔꯦꯟ ꯃꯥꯏꯔꯦꯟ ꯑꯉꯧꯕꯤ ꯀꯧꯗꯣꯏꯔꯥ ꯈꯪꯗꯦ꯫
ꯑꯥ ꯍꯥꯎꯒꯅꯤ ꯍꯥꯎꯒꯅꯤ ꯑꯁꯤ ꯀꯝꯕꯥꯏꯅꯦꯁꯟ ꯁꯟꯗꯣ ꯍꯥꯎꯋꯦ ꯍꯥꯏꯑꯦ ꯑꯩ ꯑꯗꯨꯁꯨ ꯑꯩꯗꯤ ꯑꯃꯗꯨꯁꯨ ꯆꯥꯕ ꯐꯪꯗꯦ
ꯀꯔꯤꯒꯤ
ꯑꯩ ꯈꯪꯗꯦ ꯑꯩꯁꯨ ꯑꯗꯨꯝ ꯁꯥꯔꯁꯨ ꯑ ꯀꯩꯅꯣ ꯆꯤꯀꯦꯟꯗꯣ ꯑꯗꯨꯝ ꯃꯤꯛꯁ ꯇꯧꯗ꯭ꯔꯒꯀꯣ ꯆꯝꯐꯨꯒꯨꯝꯕꯗꯤ ꯑꯗꯨꯝ ꯑ ꯑꯁꯦ ꯅꯪ ꯍꯤꯏ ꯍꯧꯖꯤꯛ ꯍꯥꯏꯕꯗꯣ ꯑꯗꯨꯝ ꯆꯥꯏꯌꯦꯕ ꯑꯗꯣ ꯆꯤꯀꯦꯟꯗꯗꯤ ꯑ ꯊꯝꯂꯒ ꯆꯥꯗꯦꯕ ꯍꯥꯞꯄꯒ
ꯆꯥꯔꯣ ꯅꯣꯡꯃ ꯅꯣꯡꯃꯥ ꯂꯥꯛꯑꯣ ꯑꯩ ꯊꯣꯡꯕꯤꯒꯦ
ꯑꯩ ꯅꯪ ꯅꯪꯒꯤ ꯑꯦꯟꯁꯥꯡꯗꯣ ꯍꯥꯎ ꯍꯥꯎꯒꯗꯕ ꯃꯥꯟꯗꯦ
ꯑꯁ
ꯄꯥꯟ ꯄꯥꯟꯗꯣ ꯑꯗꯨꯝ ꯆꯥꯔꯒ ꯀꯨꯛ ꯇꯧꯕꯗꯣ ꯂꯥꯏ ꯊꯖꯗꯦ ꯅꯪꯗꯤ ꯀꯤꯛꯗ ꯂꯩꯔꯒ ꯀꯣ ꯗꯨꯝ ꯆꯥꯛꯁꯤ ꯊꯣꯡꯒꯅꯤ
ꯂꯣꯢꯔꯦꯅꯦ ꯑꯁ ꯅꯪ ꯑꯁꯦꯡꯕ ꯑꯩꯕꯨ ꯈꯪꯉꯗꯤ ꯑꯩꯅ ꯃꯉꯣꯟꯗ ꯑꯗꯨꯃꯥꯏꯅ ꯉꯥꯡꯕꯗꯣ ꯑꯩ ꯑꯁ ꯌꯥꯝ ꯁꯣꯏꯔꯦꯅꯦ ꯈꯜꯂꯅꯤ ꯅꯪ
ꯍꯣꯏ ꯇꯧꯒꯅꯤ ꯇꯧꯒꯅꯤ ꯑꯩ ꯀꯞꯀꯅꯤ ꯅꯤꯡꯉꯝ ꯂꯛꯇꯅ
ꯅꯪꯗꯤ ꯀꯥꯏꯗꯒꯤꯅꯣ
ꯍꯥꯥ ꯍꯥꯏꯕ ꯌꯥꯗꯦ ꯍꯦ
ꯑꯩ ꯁꯤ ꯂꯣꯏꯔꯒ ꯋꯥꯆꯦꯞꯇ ꯇꯧꯔꯛꯀꯦ
ꯂꯣꯏꯔꯔꯣꯏ
ꯍ
ꯆꯦ ꯂꯣꯏꯔꯔꯣꯏ
ꯍ
ꯋꯥ ꯂꯩꯇꯕ꯭ꯔꯣ
ꯂꯩꯌꯦ
ꯅꯪꯗꯣ ꯍꯧꯖꯤꯛꯇꯣ ꯌꯨꯝ ꯇꯨꯝꯅꯤꯡꯕ ꯃꯥꯜꯂꯦꯀꯣ
ꯍꯣꯏ ꯇꯨꯝꯃꯗꯤ ꯇꯨꯝꯅꯤꯡꯉꯦ ꯍꯣꯔꯦꯟ ꯕꯣꯜ ꯂꯩꯕꯒꯤꯀꯣ ꯑꯗꯣ ꯑꯩ ꯌꯦꯡꯒꯦ ꯇꯧꯕꯅꯦ ꯍꯥꯟꯅ ꯇꯨꯝꯂꯒ ꯌꯦꯡꯒꯦ ꯇꯧꯕꯅꯦ ꯉꯁꯤ
ꯑꯣ ꯑꯗꯨꯗꯤ ꯑꯌꯥ ꯑꯩꯅ ꯗꯤꯁꯇꯥꯔꯕ ꯇꯧꯕ ꯃꯥꯜꯂꯦꯀꯣ ꯑꯩꯌꯥ ꯅꯨꯁꯤ ꯁꯤꯗꯥ ꯑꯦ ꯅꯪꯒꯤ ꯅꯪꯒꯤ ꯋꯥꯈꯜꯗꯣ ꯍꯧꯖꯤꯛ ꯑꯩ ꯌꯥꯝ ꯕꯣꯔꯤꯡ ꯆꯨꯔꯦ ꯇꯧꯅꯤꯡꯕꯗꯣ ꯀꯣꯜ ꯀꯠ ꯇꯧꯅꯤꯡꯉꯤ ꯈꯟꯕꯅꯦ ꯑꯩ ꯈꯪꯉꯦꯕ